ꯇꯥꯏ ꯀꯩꯗꯧꯔꯤꯅꯣ?
ꯐꯝꯃꯒ ꯂꯩꯕꯅꯦ꯫ ꯅꯪꯗꯤ ꯀꯔꯤ ꯃꯊꯦꯜ ꯇꯧꯔꯒꯦ ꯉꯁꯤꯗꯤ?
ꯑꯩ ꯑꯩ ꯊꯣꯡꯗ꯭ꯔꯤꯃꯦ ꯀꯩꯅꯣ꯫
ꯑꯁ ꯅꯪꯁꯨ ꯊꯣꯡꯗꯕꯗꯤ ꯄꯦꯜꯂꯦꯀꯣ ꯊꯣꯡꯉꯣ ꯊꯣꯡꯉꯣ ꯆꯥꯎꯋꯣ꯫
ꯆꯥꯕꯗꯤ ꯆꯥꯏꯌꯦ ꯉꯜꯂꯤꯅ ꯍꯧꯖꯤꯛꯇꯤ ꯐꯃꯨꯡꯗꯤ ꯂꯦꯡꯗ꯭ꯔꯤꯃꯦ꯫ ꯉꯟꯁꯨ ꯉꯜꯂꯦ ꯉꯁꯤꯁꯨ ꯈꯔ ꯏꯪꯕꯒꯤ ꯇꯨꯝꯕꯁꯨ ꯈꯔ ꯅꯨꯡꯉꯥꯏꯔꯦ ꯑꯗꯨꯒꯤ꯫ ꯑꯦꯁ ꯉꯁꯤꯗꯤ__ ꯄꯦꯟꯅ ꯇꯨꯝꯃꯦ ꯍꯥꯏꯕ ꯇꯥꯔꯦꯀꯣ ꯅꯍꯥꯟꯗꯤ ꯁꯥꯃꯟꯕꯒꯤ ꯇꯨꯝꯕ ꯌꯥꯗꯦꯕꯀꯣ꯫ ꯑꯗꯨꯒꯤ ꯉꯁꯤꯗꯤ ꯏꯪꯕꯅꯤꯅ ꯀꯩ ꯍꯥꯏꯔꯤꯅꯣ ꯏ__ ꯁꯥꯗꯣ ꯌꯥꯝꯅ__ ꯐꯖꯅ ꯇꯨꯝꯕꯒꯤꯀꯣ ꯌꯥꯝ ꯅꯨꯡꯉꯥꯏꯕ ꯐꯥꯎꯕꯗꯣ ꯑꯗꯨꯃꯥꯏꯅ ꯇꯧꯋꯦꯕꯀꯣ꯫
ꯎꯝ꯫
ꯅꯍꯥꯟꯗꯤ ꯑꯩꯁ ꯇꯨꯝ ꯇꯨꯝ ꯐꯖꯅꯁꯨ ꯇꯨꯝꯕꯤꯗꯦ ꯑꯗꯨꯒꯤ ꯑꯣꯏꯕꯒꯤ ꯏꯁꯥꯗꯣ__ ꯃꯃꯤꯠꯀ ꯂꯣꯏ ꯅꯥꯔꯛꯈ꯭ꯔꯕꯅꯦ ꯑꯩꯗꯣ꯫
ꯑꯩꯗꯤ ꯑ ꯀꯩꯅꯣ ꯇꯧꯕ ꯕꯣꯜ ꯌꯦꯡꯃꯟꯕꯒꯤꯀꯣ__ ꯃꯤꯠꯇꯣ__ ꯑꯃꯨꯕ ꯉꯥꯛꯇ ꯉꯥꯏꯔꯦ ꯏꯆꯦ ꯀꯟꯅ ꯇꯨꯝꯃꯒ ꯂꯩꯌꯦ ꯍꯧꯖꯤꯛ꯫ ꯑꯩꯗꯤ ꯄꯨꯡ ꯇꯔꯨꯛꯇ ꯗꯨꯝ ꯍꯧꯒꯠꯈ꯭ꯔꯕꯒꯤ ꯌꯥꯗ꯭ꯔꯦꯕ꯫ ꯍꯦꯛꯇ ꯃꯤꯠ ꯄꯥꯡꯊꯣꯛꯑꯦꯕ ꯈꯪꯕ꯭ꯔꯥ꯫
ꯉꯁꯤ ꯉꯁꯤꯁꯦ ꯀꯩꯅꯣ ꯌꯦꯁ ꯊꯥꯡꯖꯥ ꯅꯠꯇꯦꯀꯣ꯫ ꯑ ꯋꯥꯠꯂꯤꯅꯦ꯫ ꯏꯔꯥꯏ ꯉꯁ__
ꯉꯁꯤ ꯅꯨꯡꯗꯥꯡ ꯑꯣꯏꯗꯧ ꯃꯥꯂꯦꯝꯕꯣ꯫
ꯑꯦ ꯍꯌꯦꯡ ꯑꯌꯨꯛ ꯄꯨꯡ ꯑꯍꯨꯝ ꯃꯔꯤ ꯑꯗꯨꯅ__ ꯃꯣꯏ ꯅꯪ ꯊꯥꯒꯠꯄ ꯅꯨꯄꯥꯗꯣ꯫
ꯍꯣ ꯍꯣ ꯍꯣꯏ꯫
ꯃꯅꯤꯡꯗ ꯆꯥꯎꯔꯒ ꯊꯥꯒꯠꯄ ꯅꯨꯄꯥꯗꯣ ꯑꯗꯨ ꯃꯈꯣꯏ ꯁꯥꯟꯅꯒꯅꯤꯕꯀꯣ꯫
ꯅꯪꯗꯤ ꯕꯣꯜ ꯍꯦꯛꯇ ꯌꯦꯡꯉꯣ ꯌꯦꯡꯉꯗꯤ ꯑꯁ,
ꯑꯩꯗꯣ ꯌꯦꯡ ꯌꯦꯡ ꯌꯦꯉꯦꯕꯀꯣ ꯉꯔꯥꯡ ꯅꯨꯡꯗꯥꯡ ꯗꯤ ꯑꯩꯗꯣ ꯊꯕꯛ ꯑꯃ ꯇꯧꯕ ꯑꯗꯨꯒꯤ ꯐꯔꯛ ꯇꯥꯕꯀꯣ ꯑꯗꯨꯒꯤ__ ꯀꯩꯅꯣꯝ ꯇꯧꯕ ꯌꯦꯡꯗ꯭ꯔꯕ꯫
ꯑꯩꯗꯤ ꯑꯗꯨꯝ ꯍꯥꯏꯕꯗꯤ ꯑꯩꯅ ꯌꯥꯝꯅ__ ꯑꯁꯤꯒꯨꯝꯕ ꯁꯥꯟꯅꯕꯁꯦ ꯌꯥꯝ ꯄꯥꯝꯃꯦꯕ, ꯇꯥꯏꯌꯦ꯫
ꯑꯦ ꯑꯩ ꯗꯁꯕꯤꯟ ꯂꯥꯛꯑꯦ ꯍꯧꯖꯤꯛ ꯄꯤꯍꯧꯔꯗꯤ ꯂꯣꯏ ꯄꯨꯕꯅꯦꯕ ꯅꯨꯃꯤꯠ ꯑꯅꯤ ꯑꯍꯨꯝ꯫ ꯑꯣꯏꯕꯤꯅꯀꯣ ꯀꯥꯏꯗꯤꯀꯣ
ꯀꯥꯏꯗꯦ ꯀꯩꯗꯧꯔꯨꯔꯅꯤ ꯅꯠꯇ꯭ꯔꯥ
ꯑꯁ ꯑꯩꯔꯣ ꯌꯥꯝꯗꯦꯕ ꯌꯥꯝꯗꯦꯕꯀꯣ ꯃꯨꯛ ꯀꯩꯅꯣꯝ ꯑꯣꯏꯝꯅꯦꯕ ꯑꯃ ꯑꯅꯤ ꯇꯪꯗꯤ ꯑꯣꯏꯌꯦꯕꯀꯣ ꯑꯃ ꯇꯪꯅꯤꯡꯅꯦ ꯄ꯭ꯂꯥꯁꯇꯤꯛꯖꯨ ꯑꯃꯇꯪꯅꯤꯕꯀꯣ
ꯎꯝ
ꯑꯗꯣ ꯐꯖꯅ ꯍꯥꯟꯂꯒ ꯊꯝꯍꯧꯈ꯭ꯔꯕꯅꯤ ꯃꯤ
ꯐꯖꯅ ꯍꯥꯜꯂꯒ ꯊꯝꯃꯦ ꯍꯥꯏꯕ꯭ꯔꯣ
ꯍꯣꯏ
ꯐꯖꯅꯒ ꯍꯥꯜꯂ ꯊꯝ
ꯅꯍꯥꯟ ꯂꯥꯛꯄꯗꯣ ꯑꯩ ꯄꯤꯍꯧꯗꯕꯀꯣ ꯑꯗꯨꯗꯤ
ꯅꯪ ꯐꯣꯟ ꯀꯥꯏ ꯊꯝꯕ꯭ꯔꯣ ꯂꯥꯎꯔ ꯂꯩꯔꯦ
ꯉꯥꯏꯈꯣ ꯉꯥꯏꯈꯣ ꯉꯥꯏꯈꯣ ꯑꯩꯁ ꯑꯁꯤ ꯌꯧꯅꯤꯡꯉꯥꯏ ꯆꯦꯟꯒꯗꯕꯁꯤ ꯇ ꯇꯥꯏꯍꯦ ꯑꯩꯩꯅ ꯐꯤꯔꯣꯡ ꯁꯦꯠꯇꯒꯤꯗ ꯂꯩꯕꯅꯦ ꯑꯃꯨꯛꯀ
ꯀꯔꯤ ꯍꯥꯏꯕ
ꯉꯥꯏꯈꯣꯀꯣ ꯍꯥ
ꯀꯔꯤ ꯍꯥꯏꯕꯅꯣꯕ ꯑꯗꯨꯝ ꯄꯥꯏꯔ ꯆꯠꯄ ꯆꯠꯂꯣ ꯀꯩꯁꯨ ꯀꯥꯏꯗꯦ
ꯐꯤꯔꯣꯟꯁꯦꯂꯤꯅꯤꯃꯤ ꯉꯥꯏꯈꯣꯃꯤ ꯕꯦꯝꯃ
ꯏꯁ ꯁꯥꯕꯒꯤꯅꯤꯅꯦ ꯅꯪ ꯐꯤꯔꯣꯅ ꯍꯥꯞꯄ ꯉꯝꯗ꯭ꯔꯤꯗꯣ
ꯍꯣꯏ ꯀꯌꯥꯃꯨꯛꯁꯨ ꯍꯥ ꯃꯥ ꯃꯩ ꯑꯃꯨꯛ ꯀꯩꯅꯣꯝꯒꯤ ꯁꯥꯃꯟꯕꯒꯤ ꯉꯝꯗ꯭ꯔꯅꯤꯅꯦ ꯑꯩꯗꯣ ꯑꯣ ꯍꯥ ꯈꯕꯅꯤꯅ ꯀꯣ
ꯑ ꯑꯩꯈꯣꯏꯁꯨ ꯉꯁꯤ ꯂꯥꯛꯇ꯭ꯔꯗꯤ ꯑꯃꯨꯛꯀ ꯑꯩꯈꯣꯏꯒꯤꯗꯨꯁꯨ ꯄꯨꯝꯗꯧ ꯃꯥꯜꯂꯦ ꯂꯥꯛꯅꯤꯉꯥꯏ ꯈꯜꯂꯒ ꯂꯩꯕꯅꯦ ꯃꯨꯛ ꯋꯥꯔꯅꯤꯗꯣ ꯂꯥꯛꯇ꯭ꯔꯗꯤ ꯋꯥꯏꯌꯦꯕ
ꯃꯌꯥꯝꯗꯤ ꯑꯣꯏꯗꯦ ꯑꯗꯣ ꯀꯩꯅꯣ ꯑꯣꯏꯕꯅꯤꯅ ꯊꯝꯐꯝ ꯂꯩꯇꯕꯅꯤꯅꯀꯣ
ꯍꯣꯏ
ꯀꯛꯊꯦꯡ ꯂꯥꯛꯄ ꯍꯧꯔꯦꯕꯀꯣ ꯑꯗꯨꯒꯤ ꯑꯩꯗꯣ ꯇꯟꯊꯕ ꯑꯗꯨꯒꯤ
ꯌꯨꯝꯗꯣ ꯀꯩꯅꯣꯝꯃ ꯂꯩꯖꯣꯜ ꯑꯃꯗꯨꯅ ꯇꯩꯌꯣ
ꯍꯥꯞ ꯑꯗꯨꯅꯠꯇꯕꯤꯅ ꯀꯩꯅꯣ ꯂꯤꯟꯖꯥ ꯍꯥꯏꯔ
ꯑꯥ
ꯑꯗꯨꯁꯨ ꯍꯞꯂꯒ ꯑꯗꯨꯝ ꯇꯩꯕꯅꯦꯕꯀꯣ ꯑꯗꯨ ꯑꯣꯏꯔꯁꯨ ꯀꯦꯛ ꯃꯤꯅꯣ ꯍꯥꯞꯄꯒꯤꯀꯣ
ꯎꯝ ꯑꯩꯈꯣꯏꯗꯤ ꯑꯥ ꯂꯥꯏꯂꯣꯗꯣ
ꯎꯝ
ꯇꯥꯔ ꯑꯗꯨꯝ ꯇꯩꯕꯒꯤ ꯈꯪꯗꯦ ꯑꯗꯨꯝ ꯎꯝ ꯀꯛꯆꯦꯡꯒꯨꯝꯕ ꯀꯔꯤ ꯀꯔꯤ ꯑꯃꯣꯠꯄ ꯑꯈꯩꯗꯤ ꯄꯥꯛ ꯂꯥꯛ
ꯉꯥꯏꯈꯣꯀꯣ ꯑꯁ ꯂꯥꯛꯑꯦ ꯂꯥꯛꯑꯦ ꯉꯥꯏꯈꯣ ꯑꯃꯨꯔꯛ ꯑꯩ ꯍꯣꯕꯤ
ꯀ꯭ꯔꯤ ꯍꯥ ꯆꯦꯜꯂꯤꯔꯣ ꯆꯦꯜꯂꯒ ꯄꯤꯕ ꯆꯠꯄ꯭ꯔꯣꯕ ꯍꯥꯥ ꯇꯥꯗ꯭ꯔꯣ ꯇꯥꯏꯌꯦ ꯆꯦꯜꯂꯒ ꯆꯠꯂꯤꯔꯣꯕ
ꯍꯣꯏ ꯆꯦꯜꯂꯤꯅꯤꯃꯦ ꯆꯦꯟꯗ꯭ꯔꯥꯗꯤ ꯌꯥꯠ ꯇ꯭ꯔꯦꯕꯀꯣ ꯃꯣꯏꯗꯣ ꯍꯦꯛ ꯐꯠ ꯂꯥꯛꯑꯒ ꯆꯠ ꯑꯃꯨꯛ ꯆꯠꯂꯤꯕꯀꯣ ꯑꯗꯨꯒꯤ ꯆꯦꯟꯗ꯭ꯔꯥꯗꯤ ꯅꯪꯍꯧꯗ꯭ꯔꯦꯕ ꯀꯨꯏꯅ ꯂꯩꯗꯦꯕ ꯑꯗꯨꯒꯤ
ꯑꯣ ꯑꯗꯨꯗꯤ ꯅꯪ ꯆꯦꯟ ꯆꯦꯟ ꯄꯤ ꯇꯥꯔꯦꯅ
ꯍꯣꯏ ꯑꯗꯨꯃꯥꯏꯟ ꯇꯧꯕꯒꯤꯅꯤ ꯏꯃꯥ ꯅꯧꯅ ꯐꯤꯔꯣꯟ ꯁꯦꯠꯄ ꯍꯧꯔꯅꯤ ꯅꯪꯗ꯭ꯔꯦꯗꯣ
ꯅꯪ ꯍꯧꯖꯤꯛ ꯆꯠꯂꯕ꯭ꯔꯣ ꯆꯠꯇ꯭ꯔꯤꯕꯣ ꯆꯠꯄ꯭ꯔꯣ
ꯄꯤꯈ꯭ꯔꯦ ꯌꯧꯔꯦ
ꯌꯧꯔꯦ ꯑꯃꯨꯛ ꯇꯥꯜꯂ ꯂꯥꯛꯑꯦ ꯑꯗꯨꯗꯤ ꯌꯥꯝ ꯅꯛꯄꯅꯤꯅꯦ ꯑꯗꯨ ꯅꯣꯏ ꯌꯥꯝ ꯂꯥꯞ ꯄ ꯑꯣꯏꯗꯦꯅ
ꯅꯠꯇꯦ ꯑꯅꯤ ꯑꯍꯨꯝꯗꯣ ꯑꯩꯗꯥ ꯃꯛ ꯑꯣ ꯑꯍꯨꯝꯗꯥ ꯑꯍꯨꯝꯗꯥ ꯂꯩꯕꯅꯤꯅ ꯆꯦꯜꯂꯛ ꯆꯦꯜꯂꯛ ꯄꯅꯦꯕ
ꯑꯣ
ꯃꯊꯛ ꯃꯊꯛ ꯃꯊꯛ ꯀꯨꯝꯅꯤꯡꯉꯥꯏꯅꯤꯅꯦ ꯑꯦ ꯃꯈꯥ ꯀꯨꯝꯅꯤꯡꯉꯥꯏꯅꯤꯅꯦ ꯋꯥꯔꯤꯁꯦ
ꯑꯁ ꯑꯩꯈꯣꯏꯒꯤ ꯑꯩꯈꯣꯏꯒꯤꯗꯤ ꯑꯝ ꯒ꯭ꯔꯥꯎꯟ ꯀꯩꯅꯣꯗ ꯃꯈꯥꯗ ꯂꯩꯕꯅꯤꯅ ꯑꯗꯨꯕꯨꯗꯤ ꯀꯩꯝꯇꯥ ꯋꯥꯗꯦꯕꯀꯣ ꯑꯗꯨꯕꯨ ꯆꯥꯡ ꯅꯥꯏꯅ ꯂꯥꯛꯇꯦꯕ ꯍꯞꯇꯥꯗ ꯑꯅꯤꯒꯨꯝꯕ ꯂꯥꯛꯑꯦ ꯑꯗꯣ ꯅꯨꯃꯤꯠ ꯑꯅꯤ ꯑꯍꯨꯝ ꯁꯨꯔꯦ ꯑꯃꯨꯛ ꯂꯥꯛꯇꯕꯗꯣ ꯀꯃꯥꯏꯟ ꯇꯧꯕꯅꯣ ꯈꯪꯗꯦ
ꯑꯩꯗꯣ ꯀꯩꯅꯣꯝ ꯇꯧꯕꯀꯣ ꯂꯝꯕꯤꯗꯥꯁꯨ ꯑꯥ ꯂꯝꯕꯤ ꯃꯅꯥꯛꯇꯥ ꯌꯥꯝ ꯂꯩꯕꯀꯣ
ꯍꯣꯏ
ꯍꯥ ꯑꯗꯨꯝ ꯑꯈꯣꯏ ꯁꯣꯔꯣꯛ ꯃꯅꯥꯛꯗꯅꯦꯕ ꯑꯗꯨ ꯑꯣꯏꯔꯁꯨ ꯃꯊꯛꯗꯋꯤ ꯀꯥꯒꯥ ꯆꯦꯟꯗꯣꯏꯁꯦ
ꯑꯣ
ꯐ꯭ꯂꯣꯔ ꯀꯩꯅꯣꯝ ꯑꯣꯏꯕ ꯑꯍꯨꯝꯅ ꯂꯩꯕꯅꯤꯅ ꯑꯩꯗꯣ ꯆꯦꯟꯗꯗꯤ ꯌꯥꯗꯦꯕ ꯑꯗꯨꯒꯤ
ꯃꯣꯏ ꯒꯥꯔꯤ ꯂꯥꯛꯄ ꯃꯈꯣꯟꯁꯨ ꯀꯣ ꯑꯥ ꯅꯛꯅ ꯂꯥꯛꯑꯕ ꯀꯥꯟꯗ ꯇꯥꯏꯕꯀꯣ ꯌꯥꯝ ꯂꯥꯞꯔꯗꯤ ꯇꯥꯗꯦꯕꯀꯣ ꯍꯧꯖꯤꯛ ꯏꯁꯩꯗꯨ ꯇꯥꯕ ꯅꯠꯇ꯭ꯔꯣ
ꯇꯥꯗꯦꯍꯦ ꯏꯁꯩꯕꯨꯗꯤ
ꯑꯥ ꯀꯩꯅꯣꯝ ꯑꯣꯏ ꯑꯣꯟ ꯂꯦ ꯔꯦꯐ꯭ꯔꯤꯒꯤ ꯇꯥꯏꯞꯇꯥ ꯇꯥꯗ꯭ꯔꯣ
ꯗ꯭ꯔꯣ ꯇꯥꯗꯦ ꯍꯣꯏ
ꯅꯪ
ꯅꯪ ꯀꯩꯅꯣ ꯇꯧꯕꯅꯦ ꯎꯝ ꯑꯩꯈꯣꯏ ꯑꯁꯤ ꯑꯩꯅ ꯂꯩꯕ ꯃꯐꯝꯗꯁꯨ ꯂꯥꯛꯇꯤ ꯂꯥꯛꯄꯗꯣ ꯀꯣ ꯅꯍꯥꯟꯁꯨ ꯍꯞꯇꯥ ꯑꯃ ꯍꯦꯟꯅ ꯂꯥꯛꯇꯦꯕ ꯇꯥ ꯑꯃ ꯍꯦꯟꯅ ꯂꯥꯛꯇꯕꯒꯤ ꯏꯆꯦꯈꯣꯏꯅꯤ ꯗꯣ ꯄꯥꯏꯔꯒ
ꯅꯠꯇꯦ ꯑꯣ ꯅꯝꯊꯤꯔꯛꯈ꯭ꯔꯦ ꯑꯗꯨ ꯄꯥꯏꯔꯒ ꯑꯥ ꯑꯥ ꯀꯩꯅꯣꯔꯣ ꯑꯗꯨ ꯆꯠꯂꯒ ꯑꯩꯈꯣꯏꯅꯤ ꯐꯖꯅ ꯈꯔꯗꯤ ꯂꯥꯞꯄꯦ ꯃꯤꯅꯤꯠ ꯇꯔꯥꯃꯨꯛꯇꯤ ꯍꯦꯜꯂꯦꯕ ꯑꯗꯨ ꯄꯥꯏꯔꯦ ꯂꯪꯊꯣꯛꯄ ꯆꯠꯂꯤꯅꯦ
ꯑꯩꯈꯣꯏꯗꯤ ꯂꯪꯊꯣꯛꯐꯝꯕꯨꯗꯤ ꯑꯥ ꯂꯩꯇꯦꯕꯀꯣ ꯑꯗꯨꯒꯤ ꯂꯝꯕꯤꯗ ꯊꯝꯍꯧꯔꯁꯨ ꯃꯤ ꯑꯝꯇ ꯐꯦꯡꯉꯣꯏ ꯍꯦꯡꯍꯥꯎꯋꯣꯏꯕꯀꯣ ꯑꯗꯨꯒꯤ ꯂꯝꯕꯤ ꯃꯅꯥꯛꯇ ꯀꯩ ꯍꯥꯏꯗꯣꯏꯅꯣ ꯌꯨꯝ ꯁꯥꯅꯤꯡꯉꯥꯏ ꯑꯣꯏꯔꯒ ꯅꯪ ꯐ꯭ꯔꯤꯂꯦꯟ ꯑꯣꯏꯕꯗꯣ ꯑꯗꯨ ꯃꯐꯝꯗꯁꯨ ꯂꯩꯕꯀꯣ ꯑꯗꯨꯗꯣ ꯀꯩꯅꯣꯝ ꯀꯩꯅꯣꯝ ꯇꯧꯕ ꯃꯣꯏꯗꯣ ꯃꯌꯥꯝꯗꯤ ꯂꯩꯕ ꯑꯗꯨꯗ ꯂꯪꯊꯣꯛꯀꯅꯣ ꯍꯥꯏꯕꯀꯣ ꯑꯗꯨꯒꯤ
ꯑꯁ ꯇꯜꯂꯦꯍꯦ ꯑꯗꯨꯗꯤ
ꯂꯪꯊꯣꯛꯐꯝ ꯂꯩꯇꯦ ꯑꯁꯤ ꯃꯌꯥꯝ ꯌꯨꯝ ꯂꯣꯢꯅ ꯅꯛꯅ ꯅꯛꯅ ꯂꯩꯕꯅꯤꯅ ꯎꯄꯥꯏ ꯂꯩꯇꯦꯕ
ꯎꯝ ꯅꯍꯥꯟ ꯏꯆꯦ ꯑꯃ ꯂꯥꯛꯄꯗꯣ ꯈꯪꯕ꯭ꯔꯥ ꯑꯦꯛꯖꯥꯝ ꯊꯥꯅꯤꯡꯉꯥꯏ ꯑꯗꯨ ꯂꯥꯛꯄ ꯈꯣꯏ ꯃꯥꯅ ꯂꯩꯕ ꯃꯐꯝꯗꯣ
ꯑꯥ
ꯃꯣꯏꯒꯤ ꯃꯄꯨꯅ ꯑꯦ ꯑꯗꯨꯒꯨꯝꯕ ꯊꯝꯐꯝ ꯂꯩꯇꯦ ꯈꯣꯠꯇꯦꯕꯅ ꯄꯪꯂꯥꯡ ꯂꯥꯡꯂꯒ ꯊꯝꯃꯣ ꯍꯥꯏ ꯍꯥꯏꯌꯦ
ꯃꯣꯏ ꯑꯩꯈꯣꯏꯁꯨꯀꯣ ꯃꯈꯥꯗ ꯊꯝꯍꯧꯕꯅꯦꯕ ꯃꯣꯏ ꯃꯄꯨ ꯂꯩꯇꯕꯒꯤꯅꯤꯀꯣ ꯃꯣꯏ ꯑꯩꯉꯣꯟꯗ ꯆꯩꯔꯛꯑꯦꯕꯀꯣ ꯃꯈꯥꯗ ꯊꯝꯐꯝ ꯅꯠꯇꯦ ꯅꯨꯡꯇꯤ ꯈꯨꯗꯤꯡꯒꯤ ꯂꯥꯛꯀꯅꯤ ꯑꯗꯨꯗ ꯑꯣ ꯄꯩꯁꯥꯁꯨ ꯄꯤꯔꯣꯏ ꯑꯗꯨꯗ ꯀꯩꯅꯣꯃꯥ ꯁꯥꯔꯀꯥꯔ ꯍꯥꯟꯅ ꯂꯥꯛꯄꯒꯤ ꯑꯗꯨꯗꯣ ꯇꯧꯋꯣ ꯍꯥꯏꯕꯒꯤ ꯑꯩꯈꯣꯏꯒꯤ ꯊꯕꯛ ꯆꯠꯄꯅꯤꯅ ꯁꯪꯗꯦ ꯑꯗꯣ ꯃꯣꯢ ꯍꯣꯏ ꯑꯗꯣ ꯃꯄꯨꯗ ꯂꯪꯊꯣꯛꯄꯤꯌꯣ ꯍꯥꯏꯔꯁꯨ ꯃꯄꯨꯁꯨ ꯂꯪꯊꯣꯛꯄꯤꯗꯦ ꯎꯝ ꯃꯣꯏ ꯃꯄꯨꯒꯤ ꯌꯨꯝꯁꯨ ꯈꯔ ꯂꯥꯞꯄꯅꯤꯅꯀꯣ ꯂꯥꯛꯄ ꯃꯇꯝꯗ ꯐꯥꯔꯁ ꯇꯥꯕ ꯃꯥꯂꯦ ꯃꯄꯨ ꯌꯨꯝꯐꯥꯎ ꯈꯪꯗꯦꯍꯦ ꯑꯁꯤꯒꯨꯝꯕ ꯇꯧꯕꯤꯌꯣ ꯑꯩꯒꯤ ꯑꯁꯤ ꯌꯥꯗ꯭ꯔꯦ ꯍꯥꯏꯔꯗꯤ ꯍꯣꯏ ꯂꯥꯛꯀꯦ ꯂꯥꯛꯀꯦ ꯍꯥꯏꯔꯒ ꯒꯔꯤ ꯃꯆꯥ ꯊꯧꯔꯒ ꯂꯥꯛꯀꯅꯤ
ꯑꯣ ꯑꯗꯨꯗꯤ
ꯑꯩꯈꯣꯏꯁꯨ ꯃꯐꯝ ꯈꯪꯗꯦꯕꯀꯣ ꯃꯄꯨꯒꯤ ꯃꯐꯝ ꯑꯗꯨ ꯌꯥꯝ ꯂꯥꯞꯄꯗꯤ ꯅꯠꯇꯦ ꯍꯥꯏꯌꯦ
ꯑꯣ ꯑꯗꯨꯗꯤ ꯃꯥ ꯀꯩꯅꯣ ꯌꯨꯝ ꯇꯣꯉꯥꯟꯅ ꯁꯥꯕꯒꯤ ꯅꯣꯏꯒꯤ ꯕꯔꯥ ꯄꯤꯊꯣꯛꯄ ꯑꯣꯏꯔꯝꯅꯤ
ꯑꯁꯤꯁꯦ ꯅꯍꯥꯟ ꯂꯥꯏꯅꯥ ꯃꯌꯥꯝ ꯂꯥꯛꯄ ꯃꯇꯝꯗꯣ
ꯍꯣꯏ
ꯑꯁꯤꯗ ꯑꯁꯤꯗ ꯃꯣꯏ ꯂꯩꯌꯦ ꯍꯥꯏꯌꯦ ꯑꯗꯣ ꯃꯣꯏ ꯈꯨꯠꯁꯥꯗꯨꯗꯤ ꯈꯪꯗꯦꯗ ꯀꯥ ꯃꯣꯏ ꯀꯥ ꯈꯨꯗꯤꯡꯒꯤ ꯆꯥꯛꯈꯨꯝꯁꯨ ꯂꯩꯑꯦ ꯈꯪꯗꯦꯗ ꯃꯣꯏꯅ ꯍꯥꯏꯕꯗꯤ ꯂꯥꯏꯅꯥ ꯂꯩꯕ ꯃꯇꯝꯗ ꯃꯣꯏ ꯂꯩꯌꯦ ꯑꯗꯨꯒ ꯑꯃꯨꯛ ꯌꯨꯝꯗꯣ ꯍꯣꯡꯈ꯭ꯔꯕꯅꯤꯅ ꯑꯃꯨꯛ ꯑꯁꯤꯁꯦ ꯚꯔꯥꯒꯤ ꯑꯣꯏꯅ ꯄꯤꯊꯣꯛꯑꯦ ꯍꯥꯏꯕꯀꯣ ꯃꯣꯏꯅ ꯑꯃꯨꯛ ꯁꯥ ꯅꯧꯅ ꯁꯥꯕ꯭ꯔꯥꯗꯤ ꯈꯪꯗꯦꯕꯀꯣ ꯑꯗꯣ ꯅꯧꯅ ꯑꯦ ꯑꯅꯧꯕ ꯕꯤꯜꯗꯤꯡꯗꯤ ꯅꯠꯇ꯭ꯔꯦ ꯁꯤꯗꯤ
ꯑꯩꯈꯣꯏꯅ ꯂꯩꯕꯗꯤ ꯑꯥ ꯕꯤꯜꯗꯤꯡꯅꯦ ꯍꯥꯏꯔꯁꯨ ꯀꯣ
ꯎꯝ ꯎꯝ
ꯀꯥ ꯑꯩꯈꯣꯏꯅ ꯃꯈꯥꯗ ꯀꯥ ꯂꯩ ꯀꯥ ꯑꯃꯈꯛ ꯂꯩꯌꯦꯀꯣ ꯑꯗꯨ ꯃꯊꯛꯇ ꯀꯥ ꯑꯃꯈꯛ ꯂꯩꯌꯦ
ꯎꯝ
ꯑꯗꯨꯒꯤ ꯃꯊꯛꯇ ꯇꯦꯔꯦꯁꯅꯦꯕ ꯑꯗꯨ ꯃꯄꯨꯒꯥ ꯃꯄꯨꯈꯣꯏꯒ ꯑꯩꯈꯣꯏ ꯈꯔ ꯂꯩꯕꯒꯤ ꯍꯥꯏꯕꯗꯤ ꯀꯥ ꯍꯦꯟꯅ ꯀꯩꯅꯣ ꯇꯧꯗꯦꯕ ꯃꯤꯉꯣꯟꯗ ꯌꯦꯠꯊꯣꯛ ꯈꯦꯠꯆꯤꯟ ꯇꯧꯗꯦ ꯑꯗꯨ ꯍꯥꯏꯕꯗꯤ ꯏꯁꯥ ꯏꯁꯥꯒꯤ ꯑꯗꯨꯝ ꯌꯥꯖꯕ ꯑꯃ ꯂꯩꯔ ꯇꯧꯋꯦꯕꯀꯣ
ꯎꯝ ꯑꯗꯣ ꯚꯥꯔꯥ ꯂꯩꯔꯤꯁꯦ ꯅꯣꯏꯕꯥꯅꯤ ꯈꯛꯇꯔꯥ
ꯍꯣꯏ ꯑꯇꯣꯞꯄ ꯂꯩꯇꯦ ꯍꯥꯏꯌꯦ ꯍꯣꯏ ꯑꯩꯒꯤ ꯑꯇꯣꯞ ꯑꯩꯈꯣꯏꯒꯤ ꯔꯨꯝꯒꯤ ꯃꯅꯥꯛꯇꯒꯤ ꯑꯃ ꯀꯥ ꯑꯃ ꯂꯩꯌꯦꯕ
ꯑꯥ
ꯑꯗꯨ ꯃꯣꯏꯗꯣ ꯀꯃꯥꯏꯅ ꯇꯧꯕ꯭ꯔꯥ ꯑꯗꯨ ꯃꯣꯏꯁꯨ ꯑꯩꯈꯣꯏꯒꯨꯝꯅ ꯌꯨꯝ ꯕꯔꯥ ꯂꯩꯕ꯭ꯔꯥ ꯍꯥꯏꯔ ꯑꯩ ꯃꯣꯏꯗꯤ ꯌꯨꯝ ꯚꯥꯔꯥ ꯅꯠꯇꯦ ꯃꯄꯨꯒꯤ ꯃꯆꯥꯅꯦ ꯑꯗꯨꯝ ꯃꯣꯏꯒꯤ ꯑꯥ ꯁꯥꯒꯩ ꯅꯥꯇꯩ ꯑꯣꯏꯕꯒꯤꯀꯣ ꯃꯄꯨꯒꯤ ꯀꯩ ꯀꯩꯅꯣ ꯖꯠ ꯑꯗꯨꯃꯥꯏꯅ ꯊꯣꯛꯄꯒꯤ ꯂꯩꯕꯅꯦ ꯈꯣꯠꯄꯅꯦꯅ ꯏꯆꯦꯗꯤ ꯍꯥꯏꯌꯦꯕ
ꯑꯣ
ꯑꯗꯨꯕꯨꯗꯤ ꯑꯩꯁꯨ ꯐꯖꯅꯗꯤ ꯈꯪꯗꯦ ꯑꯉꯥꯡ ꯑꯁ ꯑꯗꯨ ꯍꯣꯏ ꯃꯥꯒꯤ ꯅꯨꯄꯥꯕꯨꯗꯤ ꯑꯗꯨꯝ ꯌꯥꯝ ꯐꯩꯌꯦꯕꯀꯣ ꯑꯗꯨ ꯅꯨꯄꯤ ꯍꯥꯏꯕꯗꯤ ꯀꯩꯅꯣꯝꯃ ꯂꯩꯔꯦꯅꯥ ꯍꯣꯏ
ꯍꯣꯏ ꯑꯩꯈꯣꯏ ꯑꯩꯈꯣꯏꯁꯨꯀꯣ ꯑꯁꯦꯡꯕꯗꯤ ꯑꯥ ꯑꯗꯣ ꯌꯨꯝꯄꯨꯁꯦ ꯅꯨꯄꯤꯅꯦꯕꯀꯣ
ꯍꯣꯏ
ꯃꯤꯉꯣꯟꯗ ꯄꯤꯊꯣꯛꯄ ꯃꯥꯜꯂꯦ ꯑꯗꯣ ꯃꯣꯏ ꯃꯄꯥꯅꯦ ꯍꯥꯏꯌꯦ ꯍꯅꯨꯕ ꯑꯃ ꯍꯦꯛ ꯍꯦꯛ ꯂꯥꯛꯄꯗꯨꯗꯤꯀꯣ ꯑꯗꯨꯅ ꯑꯋꯥꯠ ꯑꯄꯥ ꯌꯦꯡꯁꯤꯟꯕ ꯑꯗꯨꯅ ꯅꯨꯄꯤꯗꯨꯗ ꯕꯔꯥ ꯄꯤꯕ ꯑꯩꯈꯣꯏꯅ ꯅꯨꯄꯥ ꯅꯨꯄꯥ ꯍꯅꯨꯕ ꯑꯗꯨ ꯅꯠꯇꯦ ꯍꯥꯏꯌꯦꯕꯀꯣ ꯃꯧ ꯑꯃ ꯂꯩꯕꯀꯣ ꯃꯄꯥꯅꯦ ꯍꯥꯏꯑꯦꯕ ꯑꯗꯨꯒꯤ ꯑꯩꯈꯣꯏꯁꯨ ꯒ꯭ꯌꯥꯟ ꯃꯥꯟ ꯇꯥꯗꯦ ꯄꯩꯁꯥ ꯄꯤ ꯀꯥꯟꯗ ꯃꯉꯣꯟꯗ ꯄꯤꯌꯦ ꯑꯗ ꯑꯗꯨ ꯑꯗꯥ ꯋꯥꯠꯂꯦ ꯍꯥꯏꯔꯗꯤ ꯑꯗꯨ ꯅꯨꯄꯥꯗ ꯍꯥꯏꯌꯦ ꯑꯗꯨ ꯅꯨꯄꯤꯁꯨ ꯑꯥ ꯋꯥ ꯀꯩ ꯀꯩꯅꯣꯝ ꯋꯥꯠꯂꯗꯤ ꯑꯩꯉꯣꯟꯗ ꯍꯥꯏꯔꯛꯑꯣ ꯃꯥꯗꯣ ꯑꯩꯈꯣꯏꯗꯣ ꯀꯩꯅꯣꯝ ꯑꯥ ꯑꯉꯧꯕ ꯈꯣꯏꯅ ꯉꯥꯡꯕꯗꯣ
ꯍꯣ ꯍꯣꯏ ꯍꯣꯏ
ꯑꯗꯨ ꯂꯣꯟꯗꯣ ꯑꯗꯨ ꯄꯗꯤ ꯈꯪꯂꯦꯀꯣ ꯑꯗꯨ ꯍꯅꯨꯕꯥꯗꯤ ꯈꯪꯗꯕ ꯑꯗꯨꯒꯤ ꯑꯩꯈꯣꯏ ꯍꯦꯛ ꯂꯥꯛꯄ ꯃꯇꯝꯗꯗꯤ ꯑꯥ ꯃꯣꯏꯒꯤ ꯉꯥꯡꯕ ꯂꯣꯟꯗꯣ ꯈꯪꯗꯦꯗꯅ
ꯎꯝ
ꯑꯗꯨꯒꯤ ꯑꯩꯈꯣꯏꯁꯨ ꯏꯁ ꯌꯨꯝꯕꯨꯁꯨ ꯋꯥꯕ ꯍꯥꯟꯅ ꯂꯥꯛꯄ ꯃꯇꯝꯗ
ꯏꯁ ꯑꯩꯈꯣꯏꯒꯤ ꯁꯤꯗ ꯂꯩꯕ ꯃꯄꯨꯁꯨꯅꯦ ꯃꯄꯨꯗꯣ ꯑꯩꯈꯣꯏ ꯑꯅꯤꯁꯦ ꯁꯨꯐꯥꯎ ꯐꯥꯎꯅꯗꯦꯕ ꯍꯣꯏ ꯗꯁꯕꯤꯟꯒꯨꯝꯕ ꯊꯤꯟꯗꯣꯛ ꯑꯩꯗꯤ ꯃꯥ ꯎꯏꯌꯦꯕꯀꯣ ꯎꯔꯒ ꯑꯩꯅ ꯑꯩ ꯊꯕꯛ ꯑꯦ ꯀꯩꯅꯣ ꯍꯩꯇꯕꯒꯤ ꯀꯣꯛꯇꯣ ꯈꯔ ꯂꯦꯡꯅꯔꯦ ꯀꯣꯛ ꯂꯦꯡꯉꯗꯤ ꯨ ꯁꯤ ꯈꯨꯛ ꯈꯨꯠꯀ ꯈꯣꯡꯒꯅ ꯀꯩꯅꯣ ꯇꯧꯔꯤꯅꯦꯕ ꯑꯩꯅ ꯇꯧꯅꯤꯡꯕ ꯄꯥꯝꯃꯤꯕꯁꯦ ꯍꯥꯏꯔꯤꯅꯦꯕ꯫ ꯑ ꯅꯍꯥꯟꯁꯨ ꯉꯔꯥꯡꯁꯨ ꯃꯥꯒꯤ ꯅꯨꯄꯤꯗꯨꯅ ꯐꯤꯗꯣ꯫ ꯇꯥꯕ꯭ꯔꯣ ꯐꯤꯗꯣ ꯑꯩꯈꯣꯏꯅ ꯃꯅꯨꯡꯗ ꯐꯧꯋꯦꯕꯀꯣ꯫
ꯑꯥ꯫
ꯃꯥ ꯑꯗꯣ ꯃꯥꯒꯤ ꯃꯞ ꯅꯨꯄꯤ ꯃꯄꯨꯒꯤꯗꯤ ꯅꯨꯄꯤꯗꯨꯅ ꯑꯩꯉꯣꯟꯗ ꯐꯤꯗꯣ ꯃꯄꯥꯟ ꯃꯅꯨꯡꯗꯨꯗꯤ ꯑꯩꯈꯣꯏ ꯐꯧꯅꯤꯡꯉꯥꯏꯅꯦ ꯃꯄꯥꯟꯗꯣ ꯅꯣꯏ ꯐꯧꯑꯣ ꯍꯥꯏꯅ ꯍꯥꯏꯔꯛꯄꯥ꯫
ꯑꯣ꯫
ꯑꯗꯣ ꯃꯥꯅ ꯍꯥꯏꯔꯛꯄꯗꯣ ꯒ꯭ꯌꯥꯟ ꯇꯥꯗꯕꯤꯒꯦ ꯑꯩꯉꯣꯟꯗꯗꯤ ꯃꯄꯥꯟꯗ